ꯑꯃꯨ ꯃꯤ ꯂꯩꯗꯨꯅ
ꯏꯕꯦꯟ
ꯅꯪꯒꯤ ꯑꯗꯨ ꯁꯦꯔꯦꯠ ꯁꯦꯔꯦꯠꯇ ꯇꯔꯛꯀꯣꯅꯣ ꯍꯥꯏꯔꯒ
ꯀꯥꯎꯔꯤꯅꯤꯅꯦ
ꯌꯥꯝ ꯍꯩꯅꯈꯤꯕꯗꯣ
ꯑꯇꯩ ꯑꯇꯩ ꯃꯣꯟ ꯀꯣꯜꯂꯒ ꯇꯧꯕꯩꯅꯤ
ꯎꯝ ꯑꯁ ꯑꯗꯣ ꯃꯣꯏꯁꯤꯨ ꯀꯔꯝ ꯀꯥꯟ ꯂꯣꯏꯗꯣꯏꯅꯣ ꯐꯤꯐꯥꯁꯦ
ꯎ ꯂꯣꯏꯕ ꯅꯨꯃꯤꯠꯇꯤ ꯑꯦ ꯗꯦꯠ ꯀꯌꯥꯅꯣ ꯁꯪꯉ ꯌꯦꯡꯒꯗꯤ ꯈꯪꯉꯔ ꯀꯥꯎꯔꯦ
ꯑꯣ ꯅꯪꯗꯤ ꯌꯦꯡꯉꯔꯣꯏ ꯑꯣ ꯋꯥꯠꯂꯤ ꯑꯃ ꯑꯃ ꯋꯥꯠꯂꯤ ꯐ꯭ꯔꯦꯟꯁꯀꯤ
ꯐ꯭ꯔꯦꯟꯁ ꯆꯪꯉꯛꯑꯗꯤ ꯐ꯭ꯔꯦꯟꯁꯅ ꯐꯥꯏꯅꯦꯜ ꯇꯥꯔꯗꯤ ꯌꯦꯡꯉꯅꯤ ꯅꯠꯇ꯭ꯔꯗꯤ ꯌꯦꯡꯉꯔꯣꯏ
ꯐ꯭ꯔꯦꯟ ꯅꯠꯇꯦ ꯐ꯭ꯔꯥꯟꯁꯅꯦ ꯐ꯭ꯔꯥꯟꯁ
ꯎ ꯐ꯭ꯔꯥꯟꯁ
ꯍ ꯁꯤꯉꯣ
ꯑꯥꯔꯖꯦꯟꯇꯤꯅꯥ ꯍꯧꯖꯤꯛ ꯉꯁꯤ ꯂꯩꯍꯧꯔꯅꯤ
ꯍꯧꯖꯤ ꯅꯪꯒꯤ ꯍꯧꯖꯤꯛ ꯁꯥꯟꯅꯔꯤꯕ ꯃꯥꯜꯂꯦ
ꯁꯥꯟꯅꯅꯤ ꯋꯥꯟ ꯖꯦꯔꯣ ꯂꯩꯈꯔꯦ
ꯑꯥ ꯏꯖꯤꯞꯅ ꯋꯥꯟ ꯑꯣꯏꯔꯦ ꯃꯣꯏꯁꯦ ꯑꯣꯢꯈ꯭ꯔꯦ
ꯃꯣꯏꯁꯤ ꯉꯁꯤ ꯉꯁꯤꯁꯨ ꯃꯦꯁꯤꯗꯣ ꯄꯦꯅꯥꯜꯇꯤ ꯑꯃꯒꯁꯨ ꯑꯃꯨꯛ ꯃꯤꯁ ꯑꯣꯏꯈ꯭ꯔꯦ
ꯑꯝ ꯑꯩꯈꯣꯏ ꯑꯩ ꯌꯦꯡꯉꯤ ꯍꯥꯏꯁꯤꯅ ꯀꯩꯅꯣꯗꯅꯦ ꯑꯩꯈꯣꯏ ꯍꯧꯖꯤꯛꯀꯤ ꯑꯩꯈꯣꯏ ꯀꯩ ꯍꯥꯏꯇꯥꯔꯦ ꯑꯩꯈꯣꯏ ꯂꯝꯄꯥꯛꯇ ꯐꯨꯠꯕꯣꯜꯒꯨꯝꯕ ꯁꯥꯟꯅꯕꯗ ꯌꯥꯎꯁꯪꯒꯤ ꯂꯥꯎꯕ ꯑꯃ ꯂꯩꯕꯗꯣ ꯑ ꯀꯩꯅꯣꯅ ꯕꯣꯟꯈ꯭ꯔꯦ ꯀꯩꯅꯣꯅ ꯕꯣꯟ ꯄꯥꯏꯈ꯭ꯔꯦꯅ ꯇꯧꯕ ꯑꯃ ꯂꯩꯕꯗꯣ ꯑꯗꯨꯃꯥꯏꯅ ꯇꯧꯔꯒ ꯑꯩꯈꯣꯏꯒꯤ ꯍꯧꯖꯤꯛꯁꯤꯗ ꯀꯟꯅ ꯉꯥꯡꯅꯔꯤ ꯄꯨꯈ꯭ꯔꯣꯏꯜ ꯒ꯭ꯔꯨꯞꯇ
ꯑꯣ ꯑꯦꯁ ꯅꯣꯏ ꯭ꯔꯨꯞꯁꯦ ꯌꯥꯖꯤꯡꯁꯤꯅ ꯃꯤ ꯌꯥ ꯑꯣꯏ
ꯌꯥꯎꯋꯦ ꯑꯔꯟꯗꯅꯥꯒꯤꯁꯨ ꯌꯥꯎꯏ ꯔꯣꯅꯥꯜꯗꯣꯒꯤꯁꯨ ꯌꯥꯎꯏ ꯂꯣꯏ ꯁꯨꯔꯦ ꯅꯦꯃꯥꯔ ꯍꯣꯏꯒꯤꯁꯨ ꯌꯥꯎꯏ
ꯁꯣꯔꯅꯥꯗꯣ ꯅꯣꯒꯤ ꯅꯨꯡꯉꯥꯏꯇꯦ
ꯌꯥꯔꯦꯅꯦ ꯈꯜꯂꯨꯔ ꯂꯣꯏꯔꯦ
ꯃꯥꯒꯤ ꯑꯩꯈꯣꯏ ꯇꯤꯝꯃꯦꯟꯁꯤꯡꯁꯤꯅꯦꯕ ꯑꯩꯅ ꯏ ꯌꯥꯝ ꯀꯥꯏꯌꯦ
ꯑꯥ
ꯉꯔꯥꯡꯁꯦ ꯑꯍꯧꯕ ꯑꯃ ꯀꯩꯅꯣꯗꯩꯁꯨ ꯁꯣꯏꯈ꯭ꯔꯦꯕ ꯌꯥꯝꯃꯜ ꯄꯥꯅꯕ ꯅꯨꯄꯥ ꯑꯃ ꯂꯩꯌꯦꯕ ꯀ ꯁꯥꯏꯠꯇ ꯆꯦꯟꯕ ꯅꯨꯨꯅꯨ ꯃꯦꯟꯗꯤꯁꯅ
ꯎꯝ
ꯃꯥꯁꯤꯅ ꯌꯥꯝꯃꯜꯁꯦ ꯄꯥꯟꯅꯔꯤꯉꯩꯗꯗꯤ ꯌꯥꯝꯃꯜꯁꯦ ꯆꯦꯟꯈꯠꯂꯛꯄ ꯁꯣꯔꯣꯛ ꯑꯃ ꯉꯝꯗꯕꯅꯦꯕ
ꯑꯝ
ꯑꯗꯨꯗ ꯃꯥꯁꯦ ꯃꯁꯜ ꯀ꯭ꯔꯦꯝ ꯇꯧꯋꯦꯔꯥ ꯀꯩꯅꯣ ꯆꯦꯟꯕꯩꯗ ꯇꯨꯁꯟꯕꯗ ꯀꯩꯅꯣꯝ ꯇꯧꯕꯋꯦꯗ ꯃꯥꯁꯦ ꯑꯗꯒꯤ ꯃꯥꯁꯦ ꯁꯥꯟꯅ ꯉꯝꯗ꯭ꯔꯦꯕ ꯑꯗꯒꯤ ꯃꯥꯁꯦ ꯌꯨꯅꯣ ꯃꯦꯟꯗꯤꯁꯅꯥ
ꯎꯝ
ꯑꯣ ꯃꯆꯥꯥ ꯑꯃ
ꯎꯝ
ꯃꯥꯅ ꯃꯥꯅ ꯄꯥꯟꯅꯕ꯭ꯔ ꯎꯝ ꯌꯥꯝꯃꯜꯒ ꯃꯥꯥꯡꯒꯅꯦꯕ ꯄꯥꯅꯩꯁꯦ ꯃꯥꯅ ꯌꯥꯝꯃꯜꯂꯦꯕ
ꯑꯗꯨꯅ ꯌꯥꯝꯃꯜꯁꯤ ꯆꯪꯉꯛꯄ ꯉꯝꯗꯕꯅꯦꯕ
ꯎꯝ
ꯑꯗꯨꯒꯗꯤ ꯃꯥꯁꯦ ꯉꯔꯥꯡꯁꯦ ꯃꯥꯁꯦ ꯃꯥꯁꯦ ꯑꯃꯨꯛ ꯑꯗꯨ ꯁꯣꯛꯄꯗꯒꯤ ꯕꯦꯟꯁꯇ ꯃꯥ ꯐꯝꯈ꯭ꯔꯦꯅ
ꯑꯩꯈꯣꯏ ꯁ ꯍꯦꯞ ꯒ꯭ꯔꯨꯞꯁꯤꯗ ꯇꯧꯔꯤꯦ ꯗꯥꯁꯤꯒꯥꯏ
ꯃꯥꯒꯤ ꯃꯥꯒꯤ ꯁꯞꯁꯇꯤꯇ꯭ꯌꯨꯠꯇ ꯊꯣꯛꯂꯛꯄꯗꯣ
ꯑꯝ
ꯑꯗꯨꯗꯤ ꯀꯌꯥ ꯌꯧꯗꯦꯕꯀꯣ
ꯎꯝ
ꯑꯗꯨꯒ ꯉꯔꯥꯡꯁꯦ ꯃꯣꯏꯁꯦ ꯑꯗꯨꯝ ꯆꯦꯟꯅꯔ ꯂꯩ ꯉꯔꯥꯡ ꯕꯣꯜ ꯏꯁꯄꯦꯟꯁꯨ ꯀꯩꯁꯨ ꯀꯟꯅ ꯐꯖꯗꯦ ꯄꯣꯔꯇꯨꯒꯜꯁꯨ ꯀꯟꯅ ꯐꯖꯗꯦꯕ ꯈꯪꯉꯕ ꯕꯣꯜꯗꯨ ꯌꯦꯡꯕꯗ ꯑꯩꯈꯣꯏꯒꯤ ꯑꯃ ꯏꯁꯥꯗ ꯌꯥꯝ ꯄꯥꯈꯠꯄꯗꯣ ꯑꯃ ꯑꯗꯨ ꯁꯨꯡꯑꯣꯣꯏ ꯑꯣꯏꯗꯦꯕ ꯉꯔꯥꯡꯗꯤ ꯑꯗꯨꯒ ꯀꯃꯥꯏꯅ ꯇꯧꯕ ꯀꯃꯥꯏꯅ ꯇꯧꯒꯦꯗ ꯀꯩꯅꯣꯅꯤ ꯉꯔꯥꯡꯗꯤ ꯕꯣꯜꯗꯣ ꯀꯩ ꯍꯥꯏꯅꯤ ꯌꯥꯝ ꯕꯣꯜ ꯀꯅ ꯐꯖꯗꯦꯕ ꯃꯦꯠꯁ ꯀꯩꯁꯨ
ꯎꯝ
ꯇ ꯑꯅꯤꯃꯛ ꯕꯣꯜ ꯐꯖꯗꯦꯕ ꯉꯔꯥꯡ ꯑꯗꯨꯒ ꯀꯃꯥꯏꯅ ꯇꯧꯒꯦꯗ ꯃꯤꯅꯤꯠ ꯁ ꯅꯥꯏꯟꯇꯤ ꯍꯥꯞꯄꯦ ꯅꯥꯏꯟꯇꯤ ꯅꯥꯏꯟꯇꯤ ꯁꯨꯔꯦꯅ ꯅꯥꯏꯟꯇꯤ ꯁꯨꯔꯕ ꯃꯇꯨꯡꯗ ꯁꯥꯏꯟꯕꯣꯔꯗ ꯁꯤꯗ ꯊꯥꯡꯒꯠꯂꯑꯦ ꯃꯤꯅꯤꯠ ꯇꯔꯨꯛ ꯍꯥꯞꯄꯦꯅ
ꯑꯗꯨꯗ ꯍꯦꯛꯛꯇ ꯍ꯭ꯔꯄꯒ ꯆꯠꯂꯦꯅ ꯍꯥꯏꯅ
ꯑꯗꯨ ꯍꯩꯅ ꯈꯥꯡꯒꯠꯂꯛꯄꯒ ꯉꯥꯏꯍꯥꯛꯇꯪ ꯁꯦꯀꯦꯟ ꯈꯔ ꯂꯩꯕꯒ ꯑꯩꯈꯣꯏꯒꯤ ꯀꯩꯅꯣ ꯇꯧꯕ ꯍꯦꯛ ꯊꯥꯡꯒꯠꯂꯛꯄꯒꯅꯤꯀꯣ ꯄꯣꯔꯇꯨꯒꯜꯒꯤ ꯃꯤ ꯑꯃꯅ ꯐꯜ ꯇꯧꯔꯨꯕ ꯑꯗꯨꯗ ꯐꯣꯜ ꯇꯧꯕꯅꯤꯅ ꯃꯣꯏꯁꯦ ꯐꯣꯜꯒꯤ ꯍꯥꯏꯐꯦꯠ ꯐꯣꯜ ꯇꯧꯔꯝꯃꯦ ꯇꯧꯕꯁꯤꯗ ꯃꯥꯅꯤ ꯅꯠꯇꯦꯅ ꯇꯧꯕꯒꯤ ꯉꯥꯏꯍꯥꯛꯇꯪ ꯄ꯭ꯂꯦꯌꯔꯁꯤꯡꯗꯨꯣ ꯉꯥꯏꯍꯥꯛꯇꯪ ꯐ꯭ꯔꯤꯗ ꯂꯩꯔꯨꯏꯗꯅ ꯃꯁꯥꯗꯣ
ꯎꯝ
ꯃꯤꯗꯨ ꯇꯨꯔꯝꯅꯤꯅ ꯑꯗꯨꯗ ꯔꯦꯐ꯭ꯔꯤꯗꯨꯅ ꯀꯩ ꯍꯥꯏꯅꯤ ꯇꯛ ꯂꯥꯎꯅ ꯑꯦꯠꯚꯥꯟꯇꯦꯖ ꯄꯤꯁꯜꯂꯛꯄ꯫ ꯑꯦ ꯑꯦ ꯑꯗꯨꯃꯥꯏꯅ ꯑꯦꯗꯚꯥꯟꯇꯦꯖ ꯄꯤꯕ ꯀꯩꯅꯣ ꯇꯧꯗꯣꯏꯅꯦꯕ ꯑꯩꯈꯣꯏꯒꯤ ꯔꯦꯐ꯭ꯔꯤꯒ ꯈꯣꯡꯗ꯭ꯔꯖꯨ ꯗꯨꯝ ꯅꯪꯅ ꯕꯣꯜꯁꯦ ꯇꯛ ꯂꯥꯎꯅ ꯊꯃ ꯇꯛ ꯑꯗꯨꯝ ꯀꯥꯎꯁꯤꯜꯂ ꯍꯧ ꯌꯥꯏꯑꯦꯕ꯫
ꯑꯤ
ꯑꯗꯨꯃꯥꯏꯅ ꯉꯥꯛꯇꯪ ꯀꯩ ꯍꯥꯏꯅꯤ ꯃꯤꯁꯤꯡꯗꯨ ꯉꯥꯍꯥꯛꯇꯪ ꯎꯝ ꯁꯦꯀꯦꯟ ꯑꯃꯅꯤ ꯈꯤꯇꯪ ꯀꯩꯅꯣ ꯇꯧꯁꯜꯂꯨꯗ꯭ꯔꯤꯉꯩꯗꯣ ꯀꯩ ꯍꯥꯏꯅꯤ
ꯑꯗꯨꯗ ꯇꯛ ꯂꯥꯎ ꯀꯥꯎꯁꯤꯜꯂꯒ ꯇꯛ ꯂꯥꯎꯅ ꯇꯧꯔꯒꯅꯦ ꯃꯤꯅꯤꯠ ꯇꯔꯨꯛ ꯈꯛꯇ ꯉꯥꯏꯔ ꯀꯥꯟꯗꯁꯨ ꯄꯛ ꯁꯟꯒꯤꯝꯅꯦꯃꯦ꯫ ꯑꯣ ꯑꯗꯨꯗꯤ ꯂꯣꯏꯔꯦ ꯉꯔ ꯑꯗꯨꯝ ꯂꯩꯀꯠꯈ꯭ꯔꯦ ꯑꯗꯨꯝ ꯑꯣꯊꯨ ꯑꯩ ꯌꯦꯡꯅꯤꯡꯉꯛꯇ꯭ꯔꯦ ꯑꯩ ꯍꯟꯗꯣꯛꯑꯔꯣꯏ ꯁꯨꯝ ꯈꯪꯉꯦꯕꯀꯣ ꯑꯗꯒꯤ ꯃꯣꯏ ꯀꯩꯅꯣ ꯀꯥꯡꯕꯨꯁꯤꯅ
ꯎꯝ
ꯄꯣꯔꯇꯨꯒꯜꯒꯤ ꯃꯌꯥꯏꯗ ꯁꯥꯟꯅꯕ ꯃꯤꯠ ꯀꯥꯡꯕꯨꯁꯦ ꯑꯇꯣꯞꯄ ꯀ꯭ꯂꯞꯇꯗꯤ ꯑꯍꯩꯕ ꯉꯥꯛꯇꯅꯦ ꯃꯣꯏ ꯑꯍꯨꯝꯁꯦ
ꯎꯝ
ꯑꯗꯨ ꯈꯪꯗꯦ ꯑꯁ ꯐꯖꯗꯦ ꯌꯥꯝ
ꯎꯝ
ꯑꯗꯨꯅꯗꯤ ꯑꯗꯨꯝ ꯂꯩꯍꯧꯔꯦꯅ
ꯎꯝ
ꯔꯣꯅꯥꯗꯣꯗꯣ ꯅꯨꯡꯗꯤ ꯅꯨꯡꯉꯥꯏꯇꯦ꯫ ꯀꯩꯒꯤꯅꯣꯗꯤ ꯍꯥꯏꯕꯩ ꯋꯥꯅꯦ ꯑꯥꯔꯖꯦꯟꯇꯤꯅꯥ ꯍꯣꯏ ꯑꯗꯒꯤ ꯂꯝ ꯑꯇꯣꯞ ꯑꯇꯣꯞꯄꯁꯤꯗꯤ ꯃꯣꯏꯗꯤ ꯍꯥꯟꯅ ꯃꯃꯤꯡ ꯆꯠꯂꯒ ꯌꯥꯝ ꯂꯩꯔꯕ ꯉꯥꯛꯇꯅꯦꯕ
ꯎꯝ꯫
ꯄꯣꯠꯇꯨꯒꯜ ꯍꯥꯏꯔꯤꯗꯤ ꯔꯣꯅꯥꯜꯗꯣ ꯂꯩꯇ꯭ꯔꯤꯉꯩꯗ ꯀꯔꯤ ꯂꯝꯅꯣ ꯀꯅꯥꯝ ꯈꯪꯄꯣꯟꯇꯦ ꯅ
ꯎꯝ꯫
ꯃꯥ ꯂꯥꯛꯑꯀꯥꯟꯗ ꯃꯥꯅ ꯑꯩꯒꯤ ꯄꯣꯔꯇꯨꯒꯜꯒꯤꯗꯤ ꯌꯦꯡꯉꯨꯁꯦ ꯄꯣꯔꯇꯨꯒꯥꯜꯒꯤ ꯍꯥꯟꯅ ꯃꯣꯏꯒꯤ ꯅꯦꯁ ꯅꯦꯜꯒꯤ ꯇ꯭ꯔꯣꯐꯤ ꯑꯝꯇ ꯕꯣꯜꯗꯤ ꯂꯧꯔꯝꯗꯦꯕ꯫ ꯔꯣꯅꯥꯜꯗꯣ ꯂꯩꯇ꯭ꯔꯤꯉꯩꯗ꯫
ꯎꯝ꯫
ꯔꯣꯅꯥꯜꯗꯣ ꯂꯩꯔ ꯂꯥꯛꯑ ꯃꯇꯨꯡꯗ ꯇ꯭ꯔꯣꯐꯤ ꯑꯍꯨꯝꯅꯦꯕ ꯂꯧꯔꯤꯁꯦ꯫ ꯑꯗꯣ ꯔꯣꯅꯥꯜꯗꯣꯅ ꯇꯧꯕ ꯉꯥꯛꯇꯅꯦꯕ ꯃꯥꯗꯤ ꯍꯥ ꯊꯥꯏꯅ ꯃꯥꯅ ꯌꯥꯝ ꯊꯤ ꯍꯩꯔꯤꯉꯩ ꯇꯥꯏꯃꯤꯡꯗꯗꯤ ꯃꯣꯏ ꯇꯤꯝꯁꯤꯡꯗꯣ ꯃꯣꯏ ꯇꯤꯝꯅꯤꯡꯗ ꯑꯍꯩꯕ ꯑꯍꯩꯕ ꯑꯃꯇ ꯌꯥꯎꯕ ꯅꯠꯇꯦꯕ꯫ ꯃꯥ ꯃꯊꯟ ꯆꯦꯡꯈꯠꯂꯒ ꯑꯗꯨꯝ ꯇꯧꯔꯒ ꯃꯥ ꯃꯊꯟꯇ ꯑꯗꯨꯝ ꯆꯜꯂꯒ ꯑꯗꯨꯃꯥꯏꯅ ꯑꯗꯨ ꯃꯥꯅ ꯑꯗꯨꯝ ꯄꯨꯈꯠꯂꯛꯄ ꯉꯥꯛꯇꯅꯦꯕ꯫
ꯑꯣ
ꯑꯗꯨ ꯃꯥ ꯍꯧꯖꯤꯛꯄꯨꯗꯤ ꯆꯨꯝꯃꯦꯕ ꯍꯧꯖꯤꯛꯄꯨꯗꯤ ꯑꯍꯟ ꯑꯣꯏꯔꯦ ꯍꯩꯇ꯭ꯔꯦꯕ ꯈꯔꯗꯤ꯫ ꯃꯁꯥꯗꯨꯁꯨ ꯁꯣꯜꯂꯦ ꯑꯗꯒꯤ ꯆꯦꯟꯕꯖꯨ ꯉꯝꯗ꯭ꯔꯦ꯫ ꯑꯗꯨꯒ ꯃꯥꯢ ꯁꯥꯠ ꯃꯥꯒꯤ ꯁꯥꯊꯤꯕ ꯑꯃꯅ ꯍꯧꯖꯤꯛ ꯑꯍꯟ ꯑꯣꯏꯖꯔꯒꯖꯨ ꯗꯤ ꯕꯣꯛꯁ ꯃꯅꯨꯡꯗꯗꯤ ꯃꯥꯖꯦ ꯕꯣꯜ ꯐꯪꯉꯗꯤ ꯕꯦꯔꯥ ꯀꯥꯏꯑꯕ꯫
ꯎꯝ꯫
ꯀꯣꯜ ꯀꯥꯎꯁꯟꯕꯗꯤ ꯄꯨꯔꯥ ꯄ꯭ꯔꯣꯅꯦꯕ꯫
ꯎꯝ꯫
ꯑꯗꯣ ꯃꯣꯏꯒꯤ ꯀꯩꯅꯣꯖꯤꯅ ꯃꯨꯛ ꯀꯩ ꯍꯥꯏꯅꯤ꯫ ꯄ꯭ꯂꯦꯌꯥꯔ ꯈꯔ ꯃꯤꯦꯠ ꯀꯥꯡꯈꯨꯁꯤꯅ
ꯎꯝ
ꯃꯣꯏꯅꯁꯨ ꯆꯥꯅꯤꯡꯕꯤꯗꯣ
ꯎꯝ
ꯔꯣꯅꯥꯜꯗꯣꯗꯣ ꯑꯍꯟ ꯑꯣꯏꯁꯜꯂꯒ ꯀꯩ ꯍꯥꯏꯅꯤ ꯃꯣꯏꯗꯤ ꯌꯦꯛꯄꯩꯗ ꯑꯇ ꯃꯣꯏꯅ ꯍꯥꯏꯅꯤ ꯄꯥꯁ ꯑꯝꯇ ꯄꯤꯅꯤꯡꯗꯕꯤꯗꯣ
ꯎꯝ
ꯑꯗꯨꯏ ꯇꯥꯏꯞꯇ ꯇꯧꯋꯦꯕ ꯔꯣꯅꯥꯜꯗꯣꯗꯨꯗꯤ ꯃꯣꯏꯅ ꯀꯩ ꯍꯥꯏꯅꯤ ꯍꯩꯁꯦ ꯍꯦꯛ ꯍ ꯍꯦꯜꯂꯕꯩ ꯇꯥꯏꯞꯇꯀꯣ
ꯎꯝ
ꯎꯁꯤꯠꯇꯕ ꯑꯃ ꯌꯥꯎꯔꯤꯑꯕ
ꯑꯣ꯫
ꯑꯗꯨꯅꯅꯦ ꯃꯌꯥꯝꯅ ꯍꯥꯏꯖꯦ꯫ ꯑꯍꯝ꯫ ꯌꯥꯝ ꯍꯟꯗꯛꯀꯤ ꯕꯣꯜ ꯂꯣꯏꯔꯦ ꯔꯣꯅꯥꯜꯗꯣꯒꯤ꯫ ꯌꯥꯝ ꯅꯨꯡꯉꯥꯏꯔꯦ ꯑꯃꯨꯛ ꯍꯟꯅ ꯄꯣꯔꯇꯨꯒꯜꯗ ꯁꯞꯄꯣꯔꯠ ꯇꯧꯔꯔꯣꯏ ꯑꯩ꯫
ꯎꯝ꯫
ꯌꯥꯝꯗꯤ ꯑꯁꯦꯡꯕꯅꯦ ꯍꯥꯏꯒꯅꯤ ꯄꯣꯔꯇꯨꯒꯜ ꯁꯞꯄꯣꯔꯠ ꯇꯧꯕ ꯅꯠꯇꯦꯕ꯫ ꯃꯣꯏꯗꯨ ꯈꯪꯗꯦꯕ꯫ ꯔꯣꯅꯥꯜꯗꯣ ꯌꯥꯎꯕꯩ ꯄꯣꯔꯇꯨꯒꯜ ꯁꯄꯣꯔꯠ ꯇꯧꯕꯩ ꯋꯥꯅꯦꯕ꯫
ꯎꯝ꯫
ꯔꯣꯅꯥꯜꯗꯣꯅ꯫ ꯀꯣꯡꯀꯣꯗ ꯁꯥꯟꯅꯔꯁꯨ ꯑꯩꯈꯣꯏꯗꯤ ꯀꯣꯡꯀꯣ ꯁꯞꯄꯣꯔꯠ ꯇꯧꯅꯦꯕ
ꯇꯧꯒꯗꯕꯅꯦ
ꯎ ꯑꯗꯨ ꯈꯪꯗꯦ ꯍꯣꯏ
ꯈꯪꯗꯦ ꯃꯣꯏꯅ ꯇꯧꯔꯤꯁꯦ
ꯃꯦꯟꯇꯅꯥꯀꯤ ꯑꯥꯔꯛ ꯇꯥꯎꯃꯗꯤꯤꯟ ꯅꯪ ꯐꯣꯟꯁꯤꯅ ꯀꯔꯥꯏ ꯇꯧꯅꯔꯣ ꯆꯄ ꯂꯦꯡꯉꯨꯔꯦꯅꯦ
ꯀꯔꯤꯒꯤꯅꯣ ꯅꯪꯅ ꯌꯥꯝ ꯂꯦꯡꯅꯤꯡꯉꯤꯁꯦ ꯍꯟꯗ ꯑꯣꯜꯂꯛꯄꯣ ꯅꯪꯕꯣ
ꯈꯪꯗꯦ ꯑꯗꯨꯗꯤ ꯑꯝꯇ ꯍꯪꯗ꯭ꯔꯗꯤ
ꯄꯪꯒ ꯇꯕꯅꯦ ꯅꯪꯅ ꯈꯪꯗ꯭ꯔꯤꯁꯦ ꯀꯔꯤꯒꯤꯅꯣ
ꯐꯣꯟ ꯀꯌꯥꯔꯛ ꯇꯧꯗꯣꯏꯅꯣꯕꯣ
ꯀꯔꯤꯝ ꯐꯣꯟ ꯌꯥꯝ ꯇꯧꯅꯤꯡꯗꯕꯒꯤ ꯋꯥꯔꯣ
ꯅꯠꯇꯦ ꯁꯤꯗ ꯍꯥꯏꯕꯅꯦ
ꯆꯞꯄꯥ ꯃꯥꯟꯅꯗꯦ
ꯃꯥꯟꯅꯗꯦ ꯉꯁꯤꯗꯤ ꯃꯌꯦꯛ ꯌꯥꯝ ꯁꯦꯡꯅꯕ ꯍꯥꯏꯕꯗꯣ ꯑꯩ ꯋꯥꯔꯕ
ꯗꯪ ꯅꯍꯥꯟꯒꯩ ꯦꯡꯉꯤꯗꯨꯗꯤ ꯂꯝꯕꯤꯗ ꯂꯩꯔꯒꯅ ꯃꯌꯦꯛ ꯌꯥꯝ ꯁꯦꯡꯉꯤ ꯅꯌꯨꯝ ꯌꯧꯔꯒꯅ ꯍꯦꯛꯇ ꯁꯦꯡꯗꯦ ꯅꯪꯅ
ꯑꯦ ꯌꯨꯝꯗ ꯑ ꯂꯥꯎ ꯈꯣꯡꯉ ꯊꯔꯒꯗ꯭ꯔꯣ
ꯂꯥꯎ ꯈꯣꯡꯗ꯭ꯔꯁꯨ ꯑꯩꯅ ꯉꯥꯡꯉꯤꯁꯤꯗ ꯁꯦꯡꯗ꯭ꯔꯣ
ꯁꯦꯡꯉꯤ ꯑꯩꯁꯨ ꯑꯗꯨꯝ ꯁꯦꯡꯗ꯭ꯔꯣ ꯈꯔꯗꯤ
ꯅꯪꯒꯤ ꯁꯨꯔꯨ ꯁꯨꯔꯅ ꯏꯁꯤꯜꯂ ꯉꯥꯡꯕ ꯑꯃ ꯌꯥꯎꯋꯦ ꯇꯟꯕꯒꯤ ꯆꯥꯡꯗ
ꯆꯂꯣꯑꯦ ꯑ ꯑꯗꯨꯢ ꯅꯠꯇꯦ
ꯌꯥꯔꯦ ꯅꯝꯊꯥꯛꯅꯦ
ꯀꯥꯏ ꯂꯩꯅꯣ ꯑꯦ ꯃꯤ ꯅꯨꯣꯏꯃꯤꯗꯥꯡ ꯇꯨꯝꯅꯔꯒ ꯀꯥꯏꯅꯗꯧꯕ ꯑꯦ ꯀꯟ ꯀꯟꯅ ꯁꯥꯒꯗ꯭ꯔꯣ
ꯀꯟ ꯀꯟ ꯁꯥꯎ ꯍꯥꯏꯕ ꯅꯠꯇꯦ ꯇꯞꯅ ꯉꯥꯡꯉꯨꯗꯨꯗꯅꯦ ꯌꯥꯝ ꯊꯨꯅ ꯉꯥꯡꯁꯤꯟꯗꯕꯤꯗ ꯇꯞꯅ ꯉꯥꯡꯉꯒ ꯑꯗꯨꯝ ꯁꯦꯡꯉꯛꯄꯅꯦ
ꯑꯣꯀꯦ ꯑꯩ ꯇ ꯑꯗꯨ ꯇꯝꯗ ꯌꯥꯒꯔꯣ
ꯑꯩꯩꯅ ꯉꯥꯡꯉꯤꯁꯦ ꯍꯧꯅ ꯉꯥꯡꯕꯗꯤ ꯌꯥꯝ ꯇꯞꯅꯅꯤ
ꯑꯩꯁꯨ ꯇꯝꯗ ꯌꯥꯒꯦꯗꯣ ꯍꯩꯇ꯭ꯔꯤꯑꯕ
ꯅꯪ ꯐꯣꯔꯦꯟꯅꯔꯅꯤꯅꯀꯣ
ꯃꯥꯥꯟꯅꯩ ꯑꯩꯗꯤ ꯀꯦꯂꯤꯐꯣꯔꯅꯤꯌꯥ ꯃꯆꯥꯥꯅꯦ
ꯅꯠꯇꯦ ꯄꯣꯔꯇꯨꯒꯣꯜ ꯃꯆꯥꯥꯗ
ꯃꯥꯅꯦ ꯆꯨꯝꯃꯤꯅꯦ ꯀꯥꯎꯕꯅꯤ
ꯎꯝ ꯅꯁꯥꯒꯤꯅꯦ ꯅꯪ ꯅꯪ ꯀꯥꯎꯊꯣꯛꯄꯒꯤꯅꯦ ꯅꯪ ꯌꯥꯗ꯭ꯔꯦ
ꯐꯣꯇꯣꯒ꯭ꯔ ꯑꯃ ꯆꯅꯦ ꯑꯩꯗꯤ
ꯌꯥꯗ꯭ꯔ ꯌꯥꯗ꯭ꯔꯦ ꯅꯪ
ꯑꯗꯨ ꯍꯥꯏꯔꯒ ꯌꯥꯝꯃꯜꯗꯣ ꯃꯥꯁꯦ ꯍꯥꯟꯅꯗꯤ ꯌꯥꯝ ꯅꯨꯡꯁꯤꯔꯝꯗꯕꯅꯦꯕꯀꯣ
ꯎꯝ
ꯑꯗꯨꯗ ꯃꯥꯁꯦ ꯃꯃꯥꯡ ꯃꯦꯠꯁꯀ ꯍꯟꯗꯛ ꯃꯦꯠꯁꯇꯒꯤ ꯃꯥꯁꯦ ꯒ꯭ꯌꯥꯟ ꯌꯥꯝ ꯇꯥꯈꯤꯕ ꯋꯥꯅꯤ
ꯎꯝ
ꯅꯍꯥꯟꯈꯣꯏꯗꯤ ꯅꯍꯥꯟꯈꯣꯏꯗꯤ ꯃꯦꯁ ꯃꯃꯥꯡꯗꯒꯁꯦ ꯏꯟꯁꯇꯥꯒ꯭ꯔꯥꯝ
ꯑ ꯖꯦꯜ ꯃꯥꯟꯕ ꯐꯥꯁ ꯐꯨꯗ ꯑꯃ ꯂꯩꯔꯦ ꯀꯥꯏꯗꯅꯣ ꯁꯤꯕꯣ
ꯑꯦ ꯐꯥꯁ ꯐꯣꯔꯠꯇ ꯖꯦꯜ ꯃꯥꯜꯂꯕ
ꯑꯥ ꯂꯣꯀꯞ ꯃꯅꯨꯡꯗꯗꯨ ꯆꯥꯕꯒ ꯃꯥꯜꯂꯦ ꯍꯥꯏꯕ ꯁꯔꯨꯖꯥꯏꯒꯦ ꯊꯨꯅꯦ ꯑꯩꯗꯤ
ꯌꯥꯏꯌꯦꯦ ꯑꯗꯨꯏꯗꯤ ꯗ꯭ꯔꯦꯁꯇꯣ ꯀꯩꯅꯣ ꯁꯦꯠꯂꯛꯑꯣ ꯑꯃ ꯑꯩꯈꯣꯏ ꯏꯁꯇ꯭ꯔꯤꯞꯇ꯭ꯔꯤꯞ ꯑꯥ ꯑꯗꯨ ꯑꯗꯨꯒ ꯇꯨꯄꯤ ꯑꯃꯒꯄꯣꯛ
ꯎꯝ ꯌꯥꯔꯉꯣ
ꯎꯝ ꯑꯗꯨ ꯆꯗꯦ
ꯊꯦꯡꯁ
ꯍꯥ
ꯅꯪꯒꯤ ꯁꯨꯔꯨ ꯁꯨꯔꯨꯗꯣ ꯉꯍꯥꯛꯇꯪꯗꯤ ꯂꯦꯞꯄꯨ ꯀꯩꯗꯧꯕꯒꯦ
ꯀꯧꯂꯤꯃꯤꯅꯦ ꯑꯃꯨꯛ
ꯑ ꯀꯥꯎꯅꯤ ꯌꯨꯝ ꯌꯨꯝꯗꯁꯨ ꯗꯣꯡ ꯇꯧꯔꯁꯦꯌꯦ ꯊꯣꯡꯀꯥꯟ ꯊꯣꯛꯑꯁꯨ ꯗꯣꯡ ꯗꯣꯡꯉꯌꯦ ꯑꯍꯟ ꯑꯍꯟ ꯊꯦꯡꯅꯔꯤꯈꯩ ꯗꯣꯡ ꯗꯣꯡ ꯇꯧꯔꯁꯦ ꯑꯩꯕꯨ ꯀꯩꯅꯣ ꯗꯣꯟ ꯊꯤꯟꯕ꯭ꯔꯣ ꯗꯣꯡ ꯣꯡ ꯇꯧꯔꯁꯦ ꯍꯥꯏꯕꯗꯣ ꯑꯩꯕꯨ ꯗꯣꯟ ꯊꯤꯟꯕ꯭ꯔꯥ ꯍꯥꯏꯌꯦ ꯑꯗꯨꯒ
ꯁꯟꯗꯦ ꯅꯨꯃꯤꯠꯇ ꯑꯩ ꯊꯕꯛ ꯍꯜꯂꯒ ꯆꯥꯄꯣꯠ ꯆꯥꯔꯁꯦ
ꯎꯝ
ꯑꯝ
ꯆꯥꯎꯁꯦ ꯀꯥꯏꯅꯦ ꯆꯁ ꯍꯥꯏꯅꯣ
ꯈꯪꯗꯦ ꯑꯩꯈꯣꯏꯗꯤ ꯑꯩꯈꯣꯏ ꯅꯪꯅ ꯈꯪꯒꯗꯕ
ꯑꯦ ꯅꯪꯗꯨꯗꯤ ꯂꯨꯗ꯭ꯔꯣ
ꯑꯦ ꯅꯪꯅ ꯅꯪꯅ ꯈꯔ ꯆꯠꯂꯤꯗꯨꯗꯤ
ꯑꯣꯀꯦ ꯅꯪꯅꯦꯅꯦ ꯑꯆꯧꯕ ꯆꯥꯕ ꯄꯣꯠꯆꯦꯟ ꯏꯁꯤꯟ ꯁꯤꯁꯤꯟ ꯅꯨꯃꯤ ꯍꯦꯛ ꯇꯥꯔꯛꯄꯒ
ꯑꯦ ꯑꯩꯈꯣꯏꯅ ꯆꯔꯤꯗ ꯑꯩꯈꯣꯏꯗꯤ ꯍꯥꯏꯕꯅꯤ ꯑꯩꯈꯣꯏꯅꯤ ꯀꯩꯅꯣ ꯇꯧꯗꯦꯕ ꯑꯩꯈꯣꯏ ꯃꯐꯝ ꯑꯃ ꯆꯥꯈ꯭ꯔꯥ ꯃꯐꯝ ꯑꯃꯗ ꯑꯗꯨꯝ
ꯎꯝ ꯎꯝ
ꯑꯗꯦꯕ